ꯇꯥꯕ꯭ꯔꯣ
ꯎꯝ ꯇꯥꯏ
ꯅꯦꯠꯋꯥꯛ ꯅꯨꯡꯉꯥꯏꯇꯕꯒꯤꯅꯤ ꯃꯊꯟꯇ ꯃꯨꯠꯈ꯭ꯔ
ꯑꯣ ꯅꯪ ꯅꯦꯠꯋꯥꯛꯅꯔ
ꯅꯠꯇꯦ ꯑꯩꯒꯤ ꯅꯠꯇꯦꯍꯦ ꯁꯤꯁꯇꯦꯝꯗ ꯈꯔ ꯕꯦꯔꯥ ꯂꯩꯕꯒꯤ ꯑꯣꯏꯔꯝꯅꯤ ꯑꯩꯗꯤ ꯄꯨꯔꯥ ꯅꯦꯠꯋꯥꯛ ꯐꯩꯅ
ꯑꯣ
ꯍꯌꯦꯡ ꯀ꯭ꯂꯥꯁ ꯆꯠꯀꯗ꯭ꯔꯣ
ꯀꯩꯕꯥ
ꯍꯌꯦꯡ ꯀ꯭ꯂꯥꯁ ꯆꯠꯀꯗ꯭ꯔꯥ
ꯍꯣꯏ ꯍꯌꯦꯡ ꯂꯩꯌꯦ
ꯀꯔꯤ
ꯀ꯭ꯂꯥꯁꯇꯣ ꯅꯨꯃꯤꯠ ꯃꯉꯥꯅꯤ ꯂꯩꯌꯦꯕ ꯅꯤꯡꯊꯧ ꯀꯥꯕꯗꯒꯤ ꯏꯔꯥꯏꯐꯥꯎ
ꯑꯗꯨ ꯑꯗꯨ ꯂꯣꯏꯔꯗꯤ ꯂꯣꯏꯔꯦ
ꯍꯞꯇꯥ ꯈꯨꯗꯤꯡ ꯅꯨꯃꯤꯠ ꯃꯉꯥ ꯃꯉꯥꯗꯤ ꯀ꯭ꯂꯥꯁ ꯂꯧꯋꯦ ꯍꯥꯏꯕꯅꯦ ꯑꯩ ꯍꯥꯏꯕꯗꯤ
ꯑꯆꯥꯆꯥ ꯐꯩ ꯐꯩ
ꯉꯁꯤ ꯉꯥ ꯆꯥꯕꯗꯣ ꯀꯅꯥꯅ ꯊꯣꯡꯕ꯭ꯔꯥ ꯅꯪ ꯊꯣꯡꯕ꯭ꯔꯥ
ꯎꯝ ꯑꯩ ꯊꯣꯡꯉꯦ
ꯍꯥꯎꯕ꯭ꯔꯥ
ꯅꯣꯏꯗꯤ ꯀꯩ ꯏꯟꯖꯥꯡ ꯆꯥꯏꯌꯦꯕ
ꯉꯁꯤ ꯑꯩ ꯁꯧꯒ꯭ꯔꯤ ꯆꯥꯏ ꯑꯗꯨꯒ ꯄꯦꯔꯨꯛꯒꯤ ꯄꯦꯔꯨꯛꯒꯤ ꯁꯤꯡꯖꯨ ꯑꯃ
ꯎꯝ ꯍꯥꯎꯋꯤꯅ
ꯄꯨꯛ ꯁꯥꯃꯟꯕꯒꯤ ꯑꯩꯁꯨ ꯌꯥꯝ ꯁꯥꯎꯅꯤꯡꯕꯒꯤ ꯃꯣꯔꯣꯛ ꯌꯥꯝ ꯃꯨꯛꯀ ꯆꯥꯁꯤꯜꯂꯨꯕꯅꯦ
ꯏꯁ ꯅꯨꯄꯥ ꯌꯥꯝ ꯊꯣꯛꯑꯦꯅꯦ ꯅꯪꯗꯤ
ꯎꯝ ꯊꯣꯛꯄꯖꯥꯟꯅꯦ ꯉꯁꯥꯏ ꯑꯌꯨꯛꯇꯒꯤ ꯊꯨꯝ ꯅꯥꯔꯤ-ꯅꯥꯔꯤ ꯇꯧꯔꯒ ꯂꯩꯕ ꯌꯦꯁ ꯂꯝ ꯍꯦꯜꯂꯦ ꯍꯥꯏꯅ ꯑꯩ ꯃꯨꯛꯀ ꯊꯥꯖꯤꯟꯕ
ꯏꯁꯤꯡ ꯌꯥꯝ ꯌꯥꯝ ꯊꯛꯄ ꯌꯥꯗ꯭ꯔꯣ
ꯏꯁꯤꯡꯁꯨ ꯌꯥꯝ ꯊꯛꯀꯅꯦ ꯌꯥꯝ ꯊꯛꯈ꯭ꯔꯖꯥꯟꯅꯦ ꯑꯩꯅ ꯅꯣꯡꯃꯗ ꯊꯛꯄ ꯏꯁꯤꯡꯖꯤꯗꯤ ꯏꯁ ꯂꯤꯇꯔ ꯑꯍꯨꯝ ꯃꯔꯤꯊ ꯑꯣꯏꯔꯝꯅꯤ
ꯃꯣꯔꯣꯛ ꯆꯥꯔꯒ ꯄꯨꯛ ꯁꯥꯕꯗꯤꯀꯣ
ꯎꯝ
ꯂꯁꯤꯗꯨ ꯐꯕꯅꯦ
ꯑꯁ ꯂꯁꯤꯗꯨ ꯍꯧꯖꯤꯛ ꯗꯨꯀꯥꯟ ꯊꯣꯡ ꯂꯣꯟꯈ꯭ꯔꯦꯅꯦ ꯈꯣꯏ ꯁ꯭ꯋꯥꯏꯗ ꯂꯁꯤ ꯐꯪꯗꯦꯅꯦ
ꯂꯁꯤ ꯅꯠꯇ꯭ꯔꯗꯤ ꯀꯩꯅꯣ ꯎꯝ ꯏꯁꯤꯡ ꯈꯖꯤꯛꯇꯨꯗꯀꯣ
ꯎꯝ
ꯊꯨꯝ ꯁ꯭ꯄꯨꯟ ꯑꯃꯒꯨꯝꯕ ꯑꯃ ꯇꯪꯈꯥꯏꯒꯨꯝꯕ ꯍꯥꯞꯄꯒ ꯌꯥꯝ ꯌꯥꯛꯑꯒ ꯈꯥꯕ ꯑꯃ ꯂꯩꯌꯦꯗꯅ
ꯎꯝ
ꯑꯗꯨꯒꯨꯝꯕ ꯆꯥꯡꯗꯨꯗ ꯊꯥꯛꯑꯣ ꯑꯗꯨꯗꯤ ꯐꯥꯕꯅꯤ ꯑꯗꯨ ꯑꯃꯨꯛ ꯇꯜꯂꯗꯤ
ꯍꯧꯖꯤꯛ ꯇ꯭ꯔꯥꯏ ꯇꯧꯒꯦ ꯑꯗꯨꯗꯤ
ꯑꯗꯨꯒ ꯑꯗꯨ ꯇꯜꯂꯗꯤꯀꯣ ꯎꯝ ꯍꯪꯒꯥꯝ ꯊꯥꯎ ꯂꯩꯕꯗꯣ ꯈꯪꯕ꯭ꯔꯥ
ꯈꯪꯉꯦ ꯈꯪꯉꯦ
ꯑꯗꯣ ꯃꯥꯒꯤ ꯃꯈꯨꯝꯗꯣ ꯑꯃ ꯊꯥꯛꯑꯣ ꯑꯗꯨꯖꯨ ꯐꯕꯅꯦ
ꯍꯧꯖꯤꯛ ꯅꯪꯅ ꯍꯥꯏꯕ ꯊꯨꯝꯗꯣ ꯑꯗꯨꯝꯇ ꯇ꯭ꯔꯦꯁ ꯇꯦꯁ ꯇꯧꯒꯦ
ꯍꯣꯏ ꯏꯁꯤꯡꯗꯣ ꯀꯥꯞ ꯇꯩ ꯈꯩ ꯈꯖꯤꯛ ꯍꯥꯞꯄꯒꯀꯣ ꯊꯨꯝ ꯌꯥꯝ ꯍꯥꯞꯄꯒ ꯊꯛꯑꯣ ꯈꯥꯗꯤ ꯈꯥꯕꯅꯦꯏ
ꯎꯝ ꯑꯗꯨ ꯑꯣꯏꯔꯝꯅꯤ ꯑꯗꯨꯕꯨ ꯄꯨꯛ ꯅꯥꯕꯁꯤ ꯐꯔꯗꯤ ꯌꯥꯔꯦꯅꯦ
ꯎꯝ
ꯉꯁꯤꯁꯨ ꯉꯁꯤꯗꯤ ꯕꯣꯜ ꯂꯩꯇꯕꯅꯤꯅ ꯉꯟꯅ ꯇꯨꯝꯕ ꯇꯥꯔꯦꯅꯦ
ꯍꯌꯦꯡꯁꯨ ꯃꯇꯝ ꯂꯩ ꯉꯟ ꯉꯟꯅ ꯇꯨꯝꯃꯒ ꯊꯦꯡ ꯊꯦꯡꯅ ꯍꯧꯒꯠꯂꯣ
ꯍꯥꯎꯋꯦ ꯍꯥꯏꯌꯣ
ꯀꯩ ꯀꯩꯅꯣ ꯌꯥꯝ ꯅꯤꯡꯁꯤꯡꯂꯛꯑꯦꯍꯦ
ꯑꯩꯁ ꯅꯤꯡꯁꯤꯡꯅꯤ ꯑꯩ ꯈꯪꯉꯦ ꯅꯪꯅ ꯅꯤꯡ ꯁꯤꯡꯕꯗꯣ ꯑꯩ ꯈꯪꯉꯦ ꯍꯥꯏꯕ ꯌꯥꯗꯦ ꯍꯥꯏꯗꯣꯛꯄ ꯌꯥꯗꯦ
ꯑꯁꯣꯝꯗꯤ ꯈꯪꯔꯝꯃꯤꯀꯣ
ꯍꯥꯏꯗꯣꯛꯄ ꯌꯥꯗꯦ
ꯑꯩꯒꯤ ꯅꯪꯒꯤ ꯅꯪꯒꯤꯁꯦ ꯃꯤꯒꯤ ꯃꯤ ꯃꯤꯅ ꯇꯧ ꯍꯦꯛꯇ ꯇꯧꯕꯗꯣ ꯍꯦꯛꯇ ꯏꯂꯥꯏ ꯂꯥꯏꯅ ꯈꯪꯗꯣꯛꯄ ꯑꯣꯖꯥꯗꯨꯔꯣ
ꯍꯣꯏ
ꯌꯥꯏꯅꯦ
ꯌꯥꯕꯅꯤ ꯌꯥꯕꯅꯤ
ꯅꯣꯏ ꯃꯥꯡꯗ ꯑꯗꯨꯗꯤ ꯂꫭꯜ ꯂꯣꯜꯂꯒ ꯇꯧꯕ ꯌꯥꯔꯣꯏꯅꯦ ꯀꯩꯝꯇ꯫
ꯌꯥꯗꯦ꯫
ꯂꯣꯠꯂꯁꯨ ꯂꯣꯏ ꯎꯠꯊꯣꯛꯄꯅꯦ
ꯑꯁ ꯌꯥꯏꯅꯦ ꯑꯗꯨꯗꯤ ꯅꯉꯣꯟꯗ ꯇꯣꯉꯥꯟꯕ ꯀ꯭ꯋꯥꯂꯤꯇꯤ ꯆꯦꯜꯂꯦꯅꯦ ꯑꯗꯨꯗꯤ
ꯆꯦꯟꯕꯅꯦ꯫
ꯅꯣꯏ ꯈꯨꯟꯗ ꯑꯃꯨꯛꯀ ꯆꯠꯂꯔꫭꯏꯗ꯭ꯔꫭ ꯆꯠꯂꯔꯣꯏꯗ꯭ꯔꯣ ꯆꯠꯂꯔꯣꯏꯗ꯭ꯔꯣ ꯍꯟꯗꯥꯛ
ꯆꯠꯂꯔꯣꯏꯗ ꯆꯠꯅꯤꯡꯗꯦ꯫ ꯍꫭꯏ ꯆꯠꯁꯦꯀꯣ
ꯆꯠꯁꯦ ꯅꯣꯏ ꯅꯣꯏꯔꯣꯝꯒꯤ ꯄꯥꯔꯠ ꯄꯥꯔꯠ ꯇꯨꯗ ꯄꯥꯔꯠ ꯇꯨꯗ ꯈꯨꯟ ꯃꯌꯥꯏꯗ ꯂꯣꯛ ꯑꯃ ꯂꯩꯕꯗꯣ꯫
ꯎꯝ꯫
ꯂꯩꯀꯣ
ꯑꯥꯎ
ꯂꯣꯛ ꯂꯣꯛ ꯑꯃ ꯏꯁꯤꯡ ꯀꯩꯅꯣ ꯂꯩꯕꯗꫭ
ꯂꯩꯌꯦ ꯂꯩꯌꯦ ꯈꯪꯉꯦ꯫
ꯑꯩꯈꯣꯏꯅ ꯑꯩ ꯂꯥꯛꯄ ꯃꯇꯝꯗ ꯑꯗꯨꯗ ꯂꯩꯁꯥꯕꯤ ꯀꯥꯡꯕꯨ ꯐꯅꯦꯛ ꯐꯖꯅ ꯁꯦꯂꯒ ꯐꯤ ꯐꯖꯅ ꯁꯨꯔꯝꯕꯅꯤ ꯁꯨꯔꯝꯃꯤꯅꯤ ꯑꯗꯨ ꯑꯗꯨ ꯃꯇꯝꯗ ꯑꯩ ꯈꯔ ꯉꯥꯡꯉꯣꯏꯕꯀꯣ ꯂꯛꯅꯒꯦ ꯍꯥꯏꯔꯁꯨ ꯑꯩꯁꯦ ꯈꯔ ꯑꯉꯥꯡ ꯑꫭꯏꯕꯅꯤ ꯏꯀꯥꯏꯕꯗ ꯇꯧꯕ ꯍꯟꯗꯛꯀꯨꯝꯕ ꯍꯟꯗꯛꯀꯨꯝꯕ ꯑꫭꯏꯔꯗꯤꯀꫭ ꯐꯖꯅ ꯂꯥꯛꯅꯔꯅꯤꯗꯨ ꯅꯝꯕꯔ ꯀꯩ ꯀꯩꯅꯣ ꯑꯗꯨꯝ ꯂꯧꯅꯕ ꯍꯣꯠꯅꯔꯅꯤꯕ ꯑꯗꯨ ꯃꯇꯝꯗꯗꯤ ꯑꯉꯥꯡꯅꯤꯅ ꯌꯥꯔꯛꯇꯕꯀꯣ꯫ ꯇꯥꯕ꯭ꯔꯣ ꯇꯥꯔꯤꯕ꯭ꯔꫭ ꯍꯜꯂꯣ ꯏꯁ ꯅꯦꯠꯋꯥꯛꯁꯦ ꯏꯌꯥꯗ ꯌꯥꯗꯦꯅꯦꯍꯦ ꯇꯥꯕ꯭ꯔꫭ ꯑꯁ ꯑꯩꯗꯤ ꯅꯪꯒꯤ ꯈꯣꯟꯖꯦꯜ ꯇꯥꯗ꯭ꯔꯦꯅꯦ꯫ ꯑꯁ ꯅꯦꯠꯋꯥꯛꯁꯦ ꯀꯩ ꯇꯧꯒꯦꯔ ꯑꯁ ꯇꯥꯔꯤꯕ꯭ꯔꯣ ꯇꯥꯔꯤꯕ꯭ꯔꯣ ꯍꯜꯂꯣ ꯋꯥꯔꯤ ꯃꯈꯥ ꯇꯥꯕ ꯌꯥꯔꯔꯣꯏꯅꯦ ꯍꯧꯖꯤꯛꯇꯤ ꯌꯥꯏꯅꯦ ꯌꯥꯏꯅꯦ ꯃꯣꯏꯔꯣꯝꯗ ꯑꯁ ꯑꯩꯅ ꯂꯥꯛꯄ ꯃꯇꯝꯗꫭ ꯑꯩꯅ ꯍꯧꯖꯤꯛ ꯍꯥꯏꯕꯗꯣ ꯈꯔ ꯑꯉꯥꯡ ꯑꯣꯏꯕꯒꯤꯀꯣ ꯅꯠꯇ꯭ꯔꯗꯤ ꯍꯧꯖꯤꯛꯒꯨꯝꯕ ꯐꯤꯕꯝꯗꫭ ꯑꯣꯏꯔꯗꯤꯀꫭ ꯑꯁ ꯍꯦꯛꯇ ꯂꯛꯅꯕ ꯈꯣꯠꯄ ꯑꯗꯨꯝ ꯇꯧꯔꯅꯦꯕ ꯅꯣꯢꯔꯣꯝꯒꯤ ꯆꯤꯡ ꯑꯃ ꯑꯋꯥꯡꯕ ꯑꯃ ꯂꯩꯕꯗꯣ ꯑꯗꯨꯗ ꯑꯩ ꯆꯠꯂꯦꯕꯀꯣ ꯂꯩ ꯄꯥꯟꯕ ꯂꯩ ꯄꯥꯟꯕ ꯆꯤꯡ ꯑꯃ ꯑꯋꯥꯡꯕ ꯑꯃ ꯂꯩꯕꯗꯣ꯫ ꯃꯥꯅꯤ ꯃꯥꯅꯤ ꯆꯨꯝꯃꯤ ꯅꯪ ꯍꯥꯏꯔꯤꯗꯣ ꯅꯣꯏꯔꯣꯝꯒꯤ ꯆꯤꯡ ꯑꯋꯥꯡꯕꯗꯣ ꯑꯩ ꯈꯣꯏ ꯆꯠꯄ ꯃꯇꯝꯗ ꯑꯩ ꯚꯤꯖꯤꯠ ꯇꯧꯔꯝꯃꯤ ꯑꯁ ꯅꯋꯥꯛꯁꯦ ꯢꯌꯥꯗ ꯌꯥꯗꯔꯛꯇ꯭ꯔꯤꯅꯦ